ꯍꯜꯂꯣ
ꯑꯣ ꯇꯥꯏ ꯀꯣ
ꯑ ꯇꯥꯌꯦ ꯀꯩꯗꯧꯔꯤꯅꯣ
ꯑꯗꯨꯝ ꯂꯩꯥ ꯀꯩꯁꯨ ꯇꯧꯗꯦ
ꯆꯥꯛ ꯆꯥꯔꯕ꯭ꯔꯣ
ꯆꯥꯔꯦ ꯅꯪꯗꯤ
ꯑꯩꯈꯣꯏ ꯆꯥꯛ ꯆꯥ ꯄꯨꯡ ꯕꯥꯔꯣꯗ ꯆꯥꯔꯦ
ꯑꯦ ꯊꯦꯡꯉꯦꯍꯦ
ꯍꯣꯏ ꯅꯣꯏꯗꯤ ꯀꯔꯤ ꯍꯦꯟꯖꯥꯡ ꯆꯥꯕ꯭ꯔꯣ
ꯑꯩ ꯉꯁꯤ ꯀꯩꯅꯣ ꯍꯪꯒꯥꯝ ꯑꯀꯪꯕꯗꯣ ꯑꯗꯨ ꯆꯥꯏ
ꯍꯥꯎꯅꯤꯌꯦ
ꯍꯥꯎꯢ ꯍꯣꯏ
ꯅꯣꯏ ꯀꯔꯤ ꯉꯁꯤꯗꯤ ꯀꯔꯤ ꯇꯧꯒꯦꯔꯣ ꯑꯗꯨꯝ ꯂꯩꯒꯦꯔꯣ
ꯑꯗꯨꯝ ꯂꯩꯒꯅꯤ
ꯑꯣ
ꯌꯨꯝꯗ ꯂꯩꯔꯒ ꯐꯤꯒꯨꯝꯕ ꯁꯨꯔꯒ ꯀꯩ ꯀꯩꯅꯣ ꯇꯧꯔꯣ ꯗꯨꯝ ꯂꯩ
ꯅꯣꯏꯗꯗꯤ ꯅꯣꯡ ꯆꯨꯗꯕ꯭ꯔꯣ
ꯆꯨꯗꯦ ꯅꯨꯡꯁꯥ ꯊꯣꯛꯂꯛꯑꯦ ꯉꯁꯤꯗꯤ
ꯑ
ꯆꯨꯕ꯭ꯔꯥ ꯅꯣꯏꯗ
ꯍꯣꯏ ꯉꯁꯤꯗꯤ ꯅꯣꯡ ꯆꯨꯏ ꯈꯣꯏꯗ
ꯅꯨꯡꯉꯔꯝꯅꯤꯍꯦ
ꯑ ꯈꯔ ꯏꯪꯪꯂꯦ ꯉꯁꯤꯗꯤ ꯅꯣꯡ ꯁꯨꯕꯒꯤ
ꯑꯥ
ꯅꯪꯁꯨ ꯑꯁꯤꯗ ꯑꯗꯨꯝ ꯀꯣꯜ ꯇꯧꯅꯤꯡꯉꯥꯏ ꯃꯤꯗꯣ ꯂꯩꯕ꯭ꯔꯥ ꯑꯩꯒꯤ ꯏꯃꯥꯟꯅꯕꯤ ꯈꯣꯏꯒꯤꯁꯨ ꯅꯪꯒꯤꯁꯦ ꯅꯝꯕꯔ ꯄꯤꯒꯦ ꯑꯦ ꯌꯥꯒꯦꯔꯥ
ꯅꯪꯒꯤ ꯋꯥꯔꯤꯁꯤꯕꯨ ꯌꯥꯝ ꯂꯣꯏ
ꯑꯗꯨꯝ ꯐꯔꯤ ꯂꯩꯔꯗꯤ
ꯍꯣꯏ ꯌꯥꯏꯗ ꯋꯥꯔꯤꯨꯗꯤ ꯑꯗꯨꯝ ꯁꯥꯟꯅꯕ ꯌꯥꯏꯗ
ꯑꯣ ꯃꯣꯏꯁꯨ ꯑ ꯍꯣꯁꯄꯤꯇꯥꯜꯒꯨꯝꯕ ꯆꯠꯄꯒꯤ ꯀꯣ ꯌꯥ ꯄꯥꯛꯅꯗꯤ ꯇꯧꯔꯔꯣꯏ ꯑꯗꯨꯝ ꯑꯃ ꯑꯅꯤ ꯈꯛꯇ ꯅꯨꯃꯤꯠ ꯑꯃꯗ ꯇꯧꯅꯤꯡꯉꯥꯏ
ꯑꯣꯝ
ꯑꯗꯨ ꯅꯪ ꯁꯪꯕꯒꯨꯝꯕ ꯂꯩꯔꯗꯤ ꯇꯧꯕꯤꯌꯨ ꯃꯣꯏꯗꯣ ꯊꯕꯛ ꯆꯠꯄꯅꯤꯅ ꯀꯣꯜ ꯇꯧꯅꯤꯡꯉꯥꯏ ꯃꯤ ꯂꯩꯇꯕ ꯑꯗꯨꯒꯤ
ꯍ ꯅꯪꯗꯤ ꯀꯥꯏꯅ ꯁꯪ ꯊꯣꯡꯑꯕ꯭ꯔꯥ
ꯑꯩꯈꯣꯏ ꯍꯣꯁꯇꯦꯜ ꯂꯩꯕꯒꯤ ꯗꯥꯜ ꯑꯣꯏꯅ ꯄꯤꯅꯤꯡꯉꯥꯏ ꯃꯥꯜꯦ
ꯑꯣ ꯜꯁꯨ ꯑꯗꯨꯝ ꯍꯥꯎꯋꯤꯗ
ꯑꯣ ꯑ ꯆꯥꯃꯟꯗꯒꯤ ꯆꯥꯅꯤꯡꯗ꯭ꯔꯦ
ꯎꯝ ꯅꯨꯡꯇꯤ ꯆꯥꯔꯗꯤ ꯍꯥꯎꯗꯕꯅꯤ
ꯑꯣ ꯃꯣꯏ ꯃꯌꯥꯡꯈꯣꯏꯅ ꯊꯣꯡꯕꯗꯤ ꯍꯥꯎꯗꯦ ꯑꯩꯈꯣꯏꯅ ꯊꯣꯡꯕꯗꯤ ꯈꯔ ꯍꯥꯎꯋꯦ
ꯍꯣꯏ ꯃꯣꯏꯗꯤ ꯃꯁꯂꯥꯒꯨꯝꯕ ꯆꯥꯒꯟꯕꯒꯤꯀꯣ
ꯑꯣ ꯊꯥꯎ ꯉꯥꯛꯇ ꯍꯥꯞꯄꯒ ꯀꯣ ꯑꯗꯨꯦ
ꯎꯝ
ꯈꯪꯗ꯭ꯔꯦꯗ ꯁꯤꯗꯁꯨ ꯋꯥ ꯉꯥꯡꯅꯤꯡꯉꯥꯏ ꯃꯔꯛ ꯃꯔꯛꯇ ꯂꯩꯇꯕꯒꯤ
ꯎꯝ
ꯅꯪꯗꯤ ꯀꯔꯤ ꯀꯔꯤ ꯇꯧꯔꯒ ꯂꯩꯕ꯭ꯔꯣ ꯍꯧꯖꯤꯛꯀꯥꯟꯒꯤ
ꯀꯔꯤꯁꯨ ꯇꯧꯗꯗ ꯑꯗꯨꯝ ꯂꯩ
ꯀꯂꯦꯖ ꯀꯨꯝꯕꯥ ꯀꯥꯕꯗ ꯑꯣꯏ꯭ꯔꯣ
ꯍꯣꯏ ꯂꯔꯒ
ꯌꯥꯝ ꯅꯨꯡꯉꯥꯏꯔꯝꯅꯤ ꯅꯣꯏꯗꯤ ꯀꯣꯂꯦꯖ ꯀꯨꯝꯕ ꯀꯥꯕ ꯂꯣꯏꯕꯅꯤꯅ
ꯍꯣꯏ ꯅꯨꯡꯉꯥꯏ ꯅꯨꯡꯉꯥꯏ ꯍꯥꯏꯕ ꯇꯥꯔꯦ
ꯃꯁꯇ꯭ꯔ ꯒꯨꯝꯕꯁꯨꯨ ꯂꯣꯏꯈ꯭ꯔꯥꯕ꯭ꯔꯣ
ꯍꯣꯏ
ꯑꯣ ꯋꯥ ꯉꯥꯡ ꯍꯥꯏꯁꯨꯂꯥꯏꯕ
ꯑ ꯅꯣꯏꯗꯤ ꯍꯣꯁꯇꯦꯜꯗ ꯂꯩꯔꯗꯤ ꯕꯣꯒ ꯌꯦꯡꯉꯁꯦ ꯐꯪꯉꯔꯣꯏꯅꯦ
ꯑ ꯍꯟꯗꯗꯤ ꯑ ꯑꯩꯈꯣꯏ ꯁꯝꯃꯔ ꯕ꯭ꯔꯦꯛ ꯄꯤꯕꯒꯤ ꯃꯔꯛ ꯃꯔꯛꯇ ꯌꯦꯡꯉꯤ ꯃꯟꯗꯦꯗꯤ ꯀꯤꯗꯤ ꯀ꯭ꯂꯥꯁ ꯆ ꯄꯥꯕꯅꯤ
ꯑꯣ ꯀꯣꯂꯦꯖ ꯆꯞꯁꯨ ꯑꯗꯨꯝ ꯅꯨꯡꯉꯥꯏꯗ꯫
ꯑꯥꯎ ꯑꯁ ꯈꯪꯗꯦꯗ ꯌꯥꯝ ꯇꯥꯟꯂꯦ꯫ ꯁꯥꯕꯅꯤꯅ ꯑꯈꯣꯏꯗꯗꯤ ꯆꯠꯄꯗꯣ ꯌꯥꯝ ꯋꯥꯏꯌꯦ꯫
ꯑꯥ꯫
ꯃꯣꯏꯒꯤ ꯐꯦꯟꯒꯤꯁꯨ ꯃꯣꯏꯒꯤ ꯍꯤꯠꯇꯣ ꯁꯥꯃꯟꯕꯒꯤ ꯐꯥꯡꯕ ꯉꯝꯗꯕ ꯑꯗꯨꯒꯤ
ꯎꯝ
ꯃꯣꯏ ꯃꯌꯥꯡ ꯈꯣꯏꯒꯤ ꯃꯅꯝ ꯅꯝꯊꯤꯕꯒꯨꯝꯕꯁꯨ ꯌꯥꯝ ꯂꯩꯕꯒꯤ ꯌꯥꯝ ꯋꯥꯌꯦ ꯂꯩꯕ꯫
ꯎꯝ
ꯅꯪꯗꯤ ꯁꯤꯗ ꯇꯥꯎꯅꯤꯡꯉꯥꯏ ꯌꯥꯝ ꯋꯥꯠꯂꯤꯕ꯭ꯔꯣ꯫
ꯍꯣꯏ ꯈꯔ ꯋꯥꯠꯂꯤꯌꯦ꯫
ꯑꯝ ꯑꯩꯗꯤ ꯃꯤ ꯒ꯭ꯔꯨꯞꯇ ꯊꯥꯅꯅꯤꯡꯉꯥꯏꯗꯣ ꯎꯝ ꯏꯀꯥꯏꯕꯒꯤ ꯃꯤꯅꯥ ꯈꯥꯔꯛꯂꯛꯄ ꯃꯇꯝꯗ ꯈꯛꯇ ꯄꯥꯔꯁꯣꯅꯦꯜ ꯑꯣꯏꯅ ꯊꯥ ꯊꯥꯕꯅꯤ꯫
ꯑꯣ꯫ ꯀꯣꯂꯦꯖ ꯅꯪꯗꯤ ꯑ ꯆꯍꯤ ꯀꯌꯥ ꯂꯩꯔꯤꯕ꯭ꯔꯥ ꯀꯣꯂꯦꯖ ꯀꯥꯒꯗꯕꯁꯦ꯫
ꯑꯩꯈꯣ ꯑꯩ ꯍꯟꯗꯛ ꯊꯥꯔꯠ ꯏꯌꯥꯔ ꯀꯥꯔꯦ ꯐꯣꯔꯠ ꯏꯌꯥꯔꯗ ꯂꯣꯏꯔꯅꯤ꯫
ꯑꯣ꯫
ꯁꯦꯃꯦꯁꯇꯔ ꯋꯥꯏꯁ ꯑꯣꯏꯅ ꯆꯠꯂꯗꯤ ꯈꯔ ꯊꯨꯒꯗꯕ ꯅꯠꯇ ꯑꯈꯣꯏ ꯌꯔꯂꯤ ꯆꯠꯄꯒꯤꯀꯣ꯫ ꯈꯔꯥ ꯫ ꯌꯝ ꯋꯥꯔꯦ ꯀꫭꯂꯦꯖ ꯀꯥꯕꯁꯤ꯫
ꯎꯝ꯫ ꯃꯔꯨꯞ ꯇꯤꯟꯅꯕ ꯅꯨꯡꯉꯥꯏꯔꯗꯤ ꯑꯗꯨꯝ ꯅꯨꯡꯉꯥꯏꯕꯅꯤꯗ ꯀꯣꯂꯦꯖ ꯀꯥꯕꯁꯨ꯫
ꯑꯣ ꯗꯨꯕꯨꯗꯤ ꯇꯧꯗꯤ ꯇꯧꯋꯦ꯫
ꯑꯩꯈꯣꯏ ꯀꯣꯂꯦꯖ ꯀꯥꯕ ꯃꯇꯝꯗꯗꯤ ꯌꯥꯝ ꯅꯨꯡꯉꯥꯏꯍꯦ꯫
ꯍꫭꯏ-ꯍꫭꯏ ꯅ ꯅꯪꯁꯨ ꯑꯈꯣꯏ ꯃꯩꯇꯩꯒꯨꯝꯕ ꯈꯣꯏꯒ ꯄꯨꯟꯕ꯭ꯔꯥ꯫
ꯍꯣꯏ ꯄꯨꯟꯕꯅꯤ꯫
ꯍꯣꯏ ꯂꯣꯏꯅꯃꯛꯀ ꯄꯨꯟꯃꯤꯟꯅꯕꯒꯤ ꯅꯨꯡꯗꯤ ꯅꯨꯡꯉꯥꯏꯌꯦ꯫
ꯎꯝ꯫
ꯑꯗꯨ ꯑꯣꯏꯔꯁꯨ ꯑꯩꯈꯣꯏꯒꯤ ꯃꯤꯒꯨꯝꯕꯗꯣ ꯌꯥꯝꯅ ꯌꯥꯝꯗꯕꯅꯤꯅ ꯌꯥꯝꯅ ꯑꯩꯈꯣꯏꯒꯤ ꯃꯤꯕꯨꯁꯨ ꯌꯥꯝꯅ ꯅꯤꯡꯊꯤꯅ
ꯑꯗꯨꯅꯤ꯫
ꯈꯪꯗ꯭ꯔꯦꯗ꯫
ꯀꯣꯏꯕ ꯆꯠꯄꯁꯦ ꯃꯇꯝ ꯍꯪꯕ꯭ꯔꯥ꯫ ꯀꯣꯏꯕꯒꯨꯝꯕ ꯆꯠꯇꯦ꯫
ꯑꯧ ꯑꯩꯈꯣꯏꯗꯣ ꯀꯣꯂꯦꯖ ꯀꯥꯕꯗꯣ ꯑꯩꯈꯣꯏꯗꯤ ꯐ꯭ꯔꯥꯏ ꯑ ꯑꯥ ꯋꯤꯀꯦꯟꯗ ꯁꯦꯇꯔꯗꯦ ꯁꯟꯗꯦꯒꯨꯝꯕꯥ ꯐꯪꯔꯗꯤ ꯆꯠꯊꯣꯛꯑꯦ ꯑꯗꯨ ꯅꯠꯇ꯭ꯔꯗꯤ ꯍꯣꯁꯇꯦꯜꯗꯒꯤ ꯊꯣꯛꯄ ꯌꯥꯗꯕꯒꯤꯀꯣ꯫
ꯑꯣ꯫
ꯍꯣ ꯋꯀꯤꯡꯒꯨꯝꯕ ꯆꯞꯄꯁꯨ ꯌꯥꯗꯦ ꯑꯥ ꯁꯇꯔꯗꯦ ꯁꯟꯗꯦ ꯑꯗꯨꯁꯨ ꯐꯥꯔꯁ ꯁꯦꯇꯔꯗꯦꯒ ꯎꯝ ꯐꯣꯔꯠ ꯁꯦꯇꯔꯗꯦ ꯈꯛꯇ ꯁꯨꯇꯤ ꯄꯤꯑꯕ ꯍꯣꯏ
ꯑꯣ ꯑꯣ
ꯀꯣꯏꯕꯤ ꯀꯣꯏꯕꯁꯨ ꯆꯠꯄ ꯄ ꯅ ꯐꯪꯗꯦ ꯍꯧꯖꯤꯛꯀꯥꯟ ꯁꯝꯃꯔꯗꯗꯤ ꯌꯥꯝꯅꯁꯨ ꯁꯥꯕꯒꯤꯀꯣ ꯆꯅꯏꯗꯣ
ꯎꯝ
ꯐꯠꯇ꯭ꯔꯦ ꯁꯥꯃꯟ ꯑꯁ ꯈꯨꯠꯁꯥ ꯃꯅꯨꯡꯁꯨ ꯆꯨꯎꯕ ꯌꯥꯗꯕꯒꯤ ꯁꯤ ꯗꯤ ꯋꯥꯅꯨꯡ
ꯎꯟꯅ ꯅ ꯈꯔꯅꯅꯨꯡ ꯃꯥꯥꯏꯀ
ꯑ ꯍ ꯋꯤꯟꯇꯔꯗꯁꯨ ꯑꯃꯨꯛꯀ ꯌꯥꯝꯅ ꯏꯪꯃꯟꯕꯒꯤꯀꯣ ꯣꯡꯁꯥ ꯁꯥꯗꯕ ꯑꯩꯈꯣꯏ ꯇꯃꯦꯡꯂꯣꯡꯒꯤ ꯔꯣꯝꯗ ꯅꯨꯡꯐꯥ ꯍꯧꯖꯤꯛ ꯀꯒꯨꯝꯕ ꯁꯝꯃꯔ ꯃꯇꯝꯗ ꯅꯨꯡꯁꯥ ꯊꯣꯛꯇꯦꯅ ꯍꯨꯒꯨꯝꯕꯒꯤ ꯋꯦꯗꯔꯗ ꯋꯤꯟꯇꯔꯗ ꯑꯣꯏꯕ ꯁꯤꯗꯅ
ꯑꯣ
ꯃꯅꯨꯡꯁꯥ ꯃꯁꯛꯁꯨ ꯑꯃꯐꯥꯎ ꯎꯗꯕꯤ ꯑꯗꯨꯝ ꯅꯣꯡ ꯃꯥꯡꯔꯒ ꯂꯩꯆꯦꯅ ꯉꯥꯛꯇ ꯊꯔꯒꯗꯥꯕ ꯣꯔꯤꯁꯨꯨꯕꯅꯤ
ꯑꯣ
ꯇꯣꯉꯥꯟ ꯇꯣꯉꯥꯟꯅꯦꯕ ꯋꯦꯗꯔꯗꯣ ꯁꯝꯃꯔꯗꯅ ꯍꯦꯟꯅꯁꯨ ꯁꯥꯃꯟꯕꯋ ꯇꯥꯏꯔꯅꯁꯨ ꯍꯦꯟꯅ ꯏꯪꯃꯟꯕ ꯍ ꯍꯣꯏ ꯔꯣꯝꯒꯤ ꯋꯦꯗꯔꯅ ꯍꯦꯟꯅꯗꯤ ꯐꯩꯌꯦꯗ
ꯎꯝ
ꯃꯤ ꯔꯣꯡ ꯌꯥ ꯁꯥꯔꯗꯤꯦꯅ ꯁꯑ
ꯑꯣ ꯉꯁꯤꯗꯤ ꯆꯠꯇꯦ
ꯑꯥꯎ ꯉꯁꯤ ꯑꯩꯈꯣꯏ ꯐꯥꯔꯁ ꯁꯦꯇꯔꯗꯦ ꯑꯣꯏꯕꯒꯤ ꯁꯨꯇꯤ ꯊꯥꯔꯦ
ꯑꯣ ꯑꯣ ꯃꯥꯔꯩꯅ
ꯍ ꯍꯣꯏ ꯇꯨꯝꯉꯥꯏꯔꯦ ꯍꯣꯏ ꯉꯁꯤꯗꯤ ꯉꯁꯤꯗꯤ ꯈꯔꯁꯨ ꯅꯣꯡ ꯆꯨꯕꯅꯤꯅ ꯑꯗꯨ ꯉꯥꯏꯍꯥꯛ ꯂꯥꯛꯔꯗꯤ ꯑꯃꯨꯛꯀ ꯅꯨꯡꯁꯥ ꯊꯣꯛꯅꯤꯡꯉꯥꯏ ꯃꯥꯜꯜꯂꯤ ꯃꯣꯏꯗꯤ ꯑꯗꯨ ꯅꯨꯡꯗꯥꯡꯒꯨꯝꯕꯗ ꯄꯨꯡ ꯋꯥꯟ ꯑꯥꯋꯥꯔꯃꯨꯛꯀꯨꯝꯕ ꯈꯛꯇ ꯅꯣꯡ ꯃꯥꯡ ꯈꯅ ꯀꯥꯀꯣ
ꯑꯥ
ꯎꯝ ꯅꯁꯨ ꯐꯥꯎ ꯆꯨꯗꯦ ꯅꯨꯡ ꯁꯅ ꯅꯣꯡꯁꯨ ꯌꯥꯝꯅ ꯃꯥꯡꯂꯁꯨ ꯑ ꯑꯗꯨꯝ ꯉꯥꯏ ꯍꯥꯛꯂꯛꯏꯗꯤ ꯑꯗꯨꯝ ꯅꯨꯡꯁꯥ ꯊꯣꯛꯂꯛꯑꯦ ꯀꯔꯤꯔꯥ ꯈꯪꯗꯦ ꯑꯩꯈꯣꯏꯁꯨ
ꯣꯏꯁꯦ
ꯊꯪꯕ ꯑ ꯃꯨꯅꯦ ꯁꯃꯟꯕꯒ
ꯑꯦ ꯁꯤꯒꯨꯝꯕ ꯄꯥꯏꯔꯗꯤ ꯈꯔ ꯅꯨꯡꯉꯥꯏꯒꯗꯕꯀꯣ
ꯑꯧ ꯑꯦ ꯁꯤꯒꯨꯝꯕ ꯄꯥꯏꯔꯗꯤ ꯑꯩꯈꯣꯏ ꯏꯁꯥ ꯏꯁꯥꯅ ꯄꯩꯁꯥ ꯄꯨꯊꯣꯛꯑꯣ ꯍꯥꯏ
ꯑꯣ
ꯑꯗꯨꯒꯤ ꯀꯨꯂꯔ ꯄꯥꯏꯌꯣꯅ ꯀꯨꯂꯔꯗꯨꯗꯤ ꯅꯞ ꯅꯞ ꯂꯥꯎꯑꯣꯏꯕ ꯍꯛꯆꯥꯡꯗꯣ ꯑꯣꯏꯕꯒꯤ ꯀꯨꯂꯔꯗꯤ ꯄꯥꯏꯅꯤꯡꯗꯦ ꯑꯗꯨꯒ ꯔꯨꯝꯗꯁꯨ ꯃꯤ ꯃꯔꯤ ꯃꯔꯤ ꯊꯝꯕꯒꯤ ꯌꯥꯝꯅ ꯁꯨꯁꯤꯤꯟꯕ ꯀꯣꯂꯔꯒꯨꯝꯕ ꯊꯝꯂꯗꯤ ꯍꯣꯇꯦꯜꯗꯣ ꯆꯥꯛꯁꯨ ꯌꯥꯝꯅ ꯍꯥꯎꯗꯕꯒꯤ ꯑꯩꯈꯣꯏꯗꯣ ꯆꯥꯛꯀꯨꯝꯕꯁꯨ ꯃꯔꯛ ꯃꯔꯛꯇ ꯄꯨꯈꯠꯂꯒ ꯆꯥ ꯆꯥꯕ ꯀꯨꯂꯔꯒꯨꯝꯕ ꯊꯝꯕꯗꯤ ꯆꯥꯐꯝꯁꯨ ꯂꯩꯔꯔꯣꯏ
ꯎꯝ
ꯋꯥꯕꯅꯤ
ꯎꯝ ꯎꯝ
ꯑꯩꯈꯣꯏꯒꯤ ꯔꯨꯝꯗ ꯃꯌꯥꯥꯡ ꯅꯨꯄꯤ ꯑꯃ ꯂꯩꯕ ꯅꯨꯄꯤꯁꯦ ꯃꯤ ꯑꯇꯣꯞꯄ ꯔꯨꯝꯗ ꯂꯩꯕ ꯆꯠꯂꯣ ꯍꯥꯏꯔꯁꯨ ꯌꯥꯗꯕ ꯃꯥꯗꫭ ꯑꯈꫭꯏ ꯃꯅꯥꯛꯇ ꯂꯥꯏꯒꯦꯅ
ꯑꯣ
ꯎꯗꯤ ꯃꯥꯗꯣ ꯆꯠꯂꯗꯤ ꯈꯔꯒꯨꯝꯗꯣ ꯎ ꯍꯥꯡꯒꯗꯕ ꯑ ꯆꯠꯂꯣ ꯍꯥꯏꯔꯁꯨ ꯌꯥꯗꯕꯒꯤ
ꯅꯪꯒ ꯂꯩꯃꯤꯟꯅꯕ ꯅꯨꯡꯉꯥꯏꯕ ꯃꯥꯜꯂꯦꯍ‌ꯦ ꯑꯗꯨꯗꯤ
ꯍꯣꯏ ꯑꯩꯈꯣꯏ ꯃꯤ ꯑꯇꯣꯞꯄ ꯃꯌꯥꯡ ꯈꯣꯏꯗꯤ ꯑꯩꯈꯣꯏ ꯅꯣꯔꯠ ꯏꯁ ꯈꯣꯏꯒꯤ ꯃꯤ ꯃꯤꯒ ꯂꯩꯃꯤꯟꯅꯔꯗꯤ ꯑꯪ ꯊꯨ ꯊꯨꯅ ꯔꯨꯝ ꯆꯦꯟꯖ ꯇꯧꯋꯦꯕ ꯑꯣ ꯑꯗꯨ ꯅꯨꯄꯤꯗꯨꯗꯤ ꯆꯠꯂꯣ ꯍꯥꯏꯔꯁꯨ ꯌꯥꯗꯦ
ꯆꯠꯍꯟꯅꯤꯡꯕꯅꯦ ꯃꯔꯛ ꯃꯔꯛꯇꯗꯤ ꯔꯨꯝꯗꫭ ꯁꯥꯃꯟꯒꯨꯝꯕ ꯇꯧꯔꯗꯤꯀꯣ
ꯑꯥ
ꯑꯗꯣ ꯃꯥꯗꯤ ꯍꯟꯗꯛꯇꯤ ꯃꯌꯨꯝ ꯆꯠꯈ꯭ꯔꯕꯒꯤ ꯈꯔ ꯍꯥꯡꯉ‌ꯦ ꯍꯥꯡꯕꯒꯨꯝ ꯊꯧꯋ‌ꯦ ꯑꯗꯣ ꯃꯥ ꯍꯌꯦꯡ ꯍꯥꯡꯆꯤꯠꯀꯨꯝꯕ ꯂꯥꯛꯀꯅꯤꯅ ꯍꯥꯏꯌ‌ꯦ ꯀ꯭ꯂꯒꯥꯁ ꯍꯥꯎꯕꯒꯤ ꯃꯑꯣꯛꯀ
ꯑꯣ ꯑꯣ ꯑꫭ
ꯈꯪꯗꯦꯗ ꯃꯣꯏꯁꯦ ꯃꯅꯝꯒꯁꯨ ꯌꯥꯝꯅ ꯅꯝꯊꯤꯕꯒꯤ
ꯎꯝ
ꯁꯥꯏꯒ꯭ꯔꯥꯛ ꯃꯅꯥ ꯈꯛꯇ
ꯎ ꯑꯗ ꯂꯩꯕ ꯃꯥꯟꯂꯤꯀꯣ
ꯑꯈꯣꯏꯀꯣ ꯍꫭꯏ ꯑ ꯈꯔꯗꯤ ꯃꯅꯤꯄꯨꯔꯒꯤ ꯃꯄꯥꯟꯗ ꯂꯩ ꯑꯗꯨꯅ ꯋꯦꯗꯔꯗꯣ ꯌꯥꯗ꯭ꯔꯤꯕ ꯁꯥꯕꯅ
ꯑꯣ ꯍꯣ
ꯍꯧꯖꯤꯛꯇꯤ ꯀꯔꯤ ꯇꯧꯕ꯭ꯔꯣ ꯅꯪ
ꯑꯗꯨꯝ ꯂꯩꯌꯦꯗ ꯁꯥꯕꯒꯤ ꯑꯩꯁꯨ ꯃꯄꯥꯟ ꯊꯣꯛꯅꯤꯡꯗꯕ
ꯑꯣ ꯑꯥꯗꯁꯨ ꯁꯥꯔꯤꯗꯤ ꯌꯥꯝ ꯁꯥꯔꯝꯒꯅꯤꯀꯣ
ꯍꯣꯏ ꯅꯨꯡꯁꯥ ꯊꯣꯛꯂꯗꯤ ꯌꯥꯝ ꯁꯥꯕꯅꯤ ꯊꯕꯥꯛꯀꯁꯨ ꯇꯧꯅꯤꯡꯗꯦꯕ
ꯍꫭꯏ ꯑꯗꯨꯅ‌ꯦ ꯁꯥꯃꯟꯕꯒꯤ
ꯔꯨꯝꯗ ꯑꯗꯨꯝ ꯍꯨꯞ